ꯁꯤꯜꯄꯥ
ꯍꯥꯎ
ꯅꯪ ꯉꯥꯡꯕ ꯀꯩꯝ ꯇꯥꯗꯤꯌꯦ
ꯇꯥꯔꯕꯣ
ꯁꯤꯜꯄꯥ
ꯍꯜꯂꯣ ꯍꯥꯎ
ꯀꯩ ꯍꯥꯏꯅꯣ
ꯇꯥꯔꯕꯣ
ꯅꯪꯒꯤ ꯅꯦꯠꯅꯤ ꯌꯥꯗ꯭ꯔꯤꯁꯦ ꯏꯕꯦꯝꯃ
ꯍꯦꯁꯄꯣꯠ ꯁꯝꯃꯛꯑꯣ ꯁꯥꯠꯊꯔꯣ ꯁꯥꯠꯊꯥꯔꯣ ꯍꯥꯏꯁꯦ ꯑꯩ ꯅꯦꯠꯁꯦ ꯌꯥꯗꯕ ꯃꯥꯜꯂꯦ ꯁꯝꯃꯕ
ꯎꯝ
ꯍꯜꯂꯣ
ꯁꯤꯜꯄꯥ
ꯑꯥꯎ ꯆꯥꯔꯕꯣ
ꯀꯩꯗꯧꯔꯤꯅꯣ ꯎꯝ
ꯇꯨꯝꯃꯝ ꯃꯤꯅꯦ ꯑꯩ ꯃꯤꯇꯤꯡ ꯌꯥꯎꯕ ꯆꯠꯂꯨꯕ ꯑꯣꯖꯥꯒꯤ
ꯀꯩ ꯃꯤꯇꯤꯡ
ꯈꯪꯗꯦ ꯃꯣꯏꯁꯦ ꯀꯔꯤ ꯃꯤꯇꯤꯡꯅꯣ ꯃꯣꯏ ꯃꯅꯤꯄꯨꯔꯤꯅꯦ ꯂꯥꯏꯔꯤꯛ ꯑꯃ ꯐꯣꯡꯕꯒꯤꯅꯦ ꯑꯗꯨꯒꯤ ꯇꯧꯔꯒ ꯑꯗꯨꯒꯤ ꯑꯣꯛꯄ ꯊꯧꯔꯝ ꯑꯗꯨꯒꯤ ꯀꯩ ꯍꯥꯏꯇꯥꯔꯦ ꯀꯩꯅꯣ ꯇꯧ ꯐꯣꯡꯕꯒꯤ ꯐꯪꯁꯟ ꯁꯤꯟꯕ ꯍꯥꯏꯇꯔꯦ
ꯀꯩ ꯀꯩ ꯆꯗꯔꯕ
ꯆꯔꯥꯛ ꯇꯦꯗ ꯀꯗꯥꯏꯗꯩꯅꯣ
ꯀꯩꯒꯤ
ꯆꯥꯔꯛꯇ꯭ꯔꯦ ꯆꯥꯕꯒꯤ ꯃꯇꯝꯗꯣ ꯂꯩꯇꯕ ꯔꯤꯐ꯭ꯔꯦꯁꯃꯦꯟ ꯀꯩꯀꯥꯗꯨ ꯌꯦꯜꯂꯤꯕ ꯑꯩꯈꯣꯏꯅ ꯑꯗꯨꯗꯨꯒ ꯑꯆꯥꯄꯣꯠ ꯑꯣꯏꯅ ꯄꯨꯔ ꯂꯥꯛꯑꯦ ꯂꯦꯡ ꯌꯥꯟꯁꯨ ꯐꯪꯉꯛꯑꯦ ꯂꯥꯏꯔꯤꯛ ꯑꯅꯤꯁꯨ ꯐꯪꯉꯦ ꯁꯦꯟ ꯋꯤꯁ
ꯌꯥꯝ ꯀꯥꯟꯅꯩꯅꯦ ꯅꯪ ꯂꯥꯢꯔꯤꯛ ꯑꯅꯤ ꯃꯐꯪꯉꯛ ꯑꯗꯤ
ꯎꯝ ꯃꯣꯏ ꯂꯥꯏꯔꯤꯛ ꯑꯅꯤꯃꯛ ꯐꯪꯉꯛꯑꯦ ꯐ꯭ꯔꯤꯗ ꯄꯤꯔꯛꯑꯦ
ꯎꯝ ꯋꯥꯕ꯭ꯔꯥ
ꯋꯥꯏ ꯅꯨꯡꯁꯥ ꯁꯔꯥ ꯀꯥꯟꯁꯤꯗ ꯀꯗꯥꯏꯗꯒꯤ
ꯄꯨꯡ ꯀꯌꯥꯗꯩ ꯀꯌꯥꯕꯨꯛ ꯇꯧꯒꯦ
ꯄꯨꯡ ꯉꯁꯥꯏ ꯄꯨꯡ ꯑꯃ ꯃꯈꯥꯏꯗꯒꯤꯅꯅꯦ ꯄꯨꯡ ꯃꯔꯤꯕꯧ ꯃꯔꯤ ꯃꯈꯥꯏ ꯇꯥꯒꯦ ꯇꯧ
ꯎꯝ
ꯍꯧꯖꯤꯛꯇ ꯍꯜꯂꯛꯇ ꯉꯥꯏꯔꯤ ꯍꯥ
ꯀꯔꯤ
ꯑꯥꯎ ꯇꯕ꯭ꯔꯣ ꯇꯥꯕ꯭ꯔꯣ
ꯑ
ꯑꯥꯎ
ꯍꯧꯖꯤꯛꯇꯥ ꯍꯜꯂꯛꯇꯥ ꯉꯥꯢꯔꯤ
ꯍꯣꯏ ꯍꯟꯂꯛꯇ ꯉꯏꯔꯤ ꯑꯩ ꯂꯣꯡꯗ ꯇꯔꯤꯅꯦ ꯐꯥꯃꯨꯡꯗ ꯐꯥꯃꯨꯡꯗ ꯂꯣꯡꯗ ꯇꯥꯔꯤꯕ
ꯋꯔꯝꯅꯤ ꯉꯁꯥꯏꯗꯒꯤ ꯇꯧꯕꯗꯣ
ꯑꯥꯁ ꯁꯤꯒꯦ ꯇꯧꯏꯍꯦ
ꯑ ꯑꯗꯨꯗꯤ ꯃꯌꯥꯝ ꯃꯌꯥꯝ ꯇꯧꯍꯧꯕꯗ ꯉꯝꯗ꯭ꯔꯦꯅ ꯃꯈꯥꯗ
ꯃꯥꯅꯦ ꯃꯥꯅꯦ ꯑꯈꯣꯏꯅ
ꯈꯋ꯭ꯥꯏꯅꯤ ꯑꯈꯣꯢꯕꯅꯤ ꯇꯪꯅꯥ ꯌꯦꯡꯉꯣ ꯀꯌꯥꯅꯣ ꯇꯧꯔꯤꯗꯣ ꯌꯦꯡꯉꯣꯅꯦ
ꯍꯣꯏ ꯁꯤꯒꯦ ꯇꯧꯑꯦ
ꯑꯗꯨꯅꯦ ꯅꯨꯡꯥꯏꯅ ꯂꯩꯊꯣꯛ
ꯋꯥꯔꯦ ꯏꯕꯦꯝꯃꯥ ꯉꯁꯥꯏꯗꯣ ꯄꯣꯊꯥꯕ ꯐꯪꯗ꯭ꯔꯤꯃꯤ ꯌꯦꯡꯉꯣ ꯏꯕꯦꯝꯃꯥ ꯑꯩꯗꯤ
ꯍꯣꯏ ꯅꯪ ꯉꯥꯁꯤ ꯍꯣꯏ ꯑꯗꯨꯕꯨꯗꯤ ꯅꯪ ꯄꯣꯊꯥꯕꯕꯨꯗꯤ ꯐꯪꯗ꯭ꯔꯦ
ꯉꯍꯥꯟꯗꯒꯤ ꯍꯤꯞꯄ ꯍꯤꯞꯄ ꯂꯩꯖꯕ ꯄꯨꯟꯁꯤꯅꯦꯕ ꯉꯁꯤ ꯀꯔꯤꯅꯣ ꯇꯧꯕꯤꯔꯤꯁꯦ
ꯅꯪ ꯉꯁꯥꯏ ꯅꯣꯏꯗꯍꯦꯅ ꯂꯩꯔꯛꯄꯩ ꯐꯣꯅ ꯀꯣꯜ ꯇꯧꯔꯛꯄ ꯄꯥꯎ ꯐꯥꯎꯅꯈꯤꯗ꯭ꯔꯦ ꯍꯥꯏꯕꯗꯨ ꯐꯥꯎꯅꯔꯕꯣ
ꯎꯝ ꯃꯥ ꯐꯣꯟ ꯇꯧꯔꯛꯑꯦ ꯃꯅꯥ ꯀꯩꯅꯣ ꯇꯧꯋꯦ ꯌꯥꯝ ꯂꯤꯡꯉꯦ ꯑꯩꯁꯦ
ꯅꯩꯌꯦ ꯅꯩꯊꯦꯛꯄꯅꯤꯅꯦ ꯅꯪꯅ
ꯌꯥꯝ ꯂꯤꯡꯉꯛꯀꯅꯨꯗ ꯇꯧꯔꯛ
ꯁꯦ ꯁꯦ ꯁꯦ ꯁꯦ ꯁꯦ
ꯑꯩ ꯃꯤꯇꯤꯡ ꯌꯥꯎꯋꯦ ꯊꯝꯃꯒꯦ ꯍꯥꯏꯔ ꯄꯥꯠ ꯂꯥꯎ ꯀꯥꯀꯊꯠ
ꯐꯩ ꯑꯗꯨꯅ ꯌꯥꯝꯅꯥ
ꯑꯗꯨꯒ ꯑꯃꯨꯛ ꯇꯧꯔꯛꯑꯦ ꯑꯗꯨ ꯄꯥꯏꯍꯧꯗ꯭ꯔꯦ
ꯑꯗꯣ ꯑꯩ ꯉꯁꯤꯁꯦ ꯊꯋꯥꯏꯁꯦ ꯈꯔꯗꯤ ꯅꯨꯡꯉꯥꯏꯇꯦ
ꯀꯩꯒꯤꯅꯣ ꯍꯥꯢꯁꯦ
ꯍꯥꯏꯗꯤ ꯉꯁꯥꯏꯒꯤ ꯌꯦꯟ ꯊꯣꯡꯕꯗꯣ ꯌꯥꯝ ꯌꯥꯝꯗꯦ ꯑꯩ ꯊꯋꯥꯏ ꯌꯥꯝ ꯅꯨꯡꯉꯥꯏꯇꯦ
ꯍꯣꯏ ꯌꯦꯟ ꯃꯇꯨꯝ ꯑꯍꯨꯝ ꯃꯔꯤ ꯏꯕ ꯃꯇꯨꯝ ꯃꯔꯤ ꯃꯨꯛ ꯑꯣꯏꯔꯝꯒꯅꯤ ꯃꯂ
ꯍꯣꯢ ꯃꯑꯟꯗꯣ ꯀꯇꯧꯗꯣꯢꯅꯣ ꯑꯗꯣ ꯑꯩꯁꯦ ꯅꯪꯅ ꯍꯥꯏꯕ ꯌꯥꯖꯔꯝꯃꯗꯤ ꯈꯜꯂꯦ ꯀꯤꯂꯤꯆꯅꯥꯗꯨ ꯂꯩꯔꯝꯃꯗꯤ ꯍꯧꯖꯤꯛꯐꯥꯎ ꯆꯥꯔꯝꯅꯤꯀꯣ
ꯃꯌꯥꯝ ꯌꯥꯝꯕꯅꯤ ꯑꯁ
ꯑꯗꯨꯅꯤ
ꯀꯤꯂꯤ ꯆꯅꯥꯗꯣ ꯂꯩꯔꯗꯤ ꯏꯕꯦꯝꯃ ꯂꯨꯄꯥ ꯁꯤꯛꯁꯇꯤꯒꯤꯀꯩꯁꯨ ꯂꯩꯔꯣꯏꯌꯦ ꯀꯨꯟꯊ꯭ꯔꯥ
ꯂꯩꯔꯣ ꯑꯗꯨ ꯑꯗꯨ ꯅꯪꯁꯨ ꯍꯥꯏ ꯀꯗꯧꯒꯦ ꯅꯪꯅ ꯅꯠꯇ꯭ꯔꯣ
ꯑꯩ ꯑꯁꯤ ꯑꯣꯏꯅ ꯆꯥꯔꯁꯤꯔꯣꯅ ꯍꯥꯏ ꯅꯪ ꯌꯥꯗꯕ ꯅꯠꯇ꯭ꯔꯣ ꯆꯪꯑ ꯑꯗꯨꯝ ꯂꯩꯔꯁꯤꯅ
ꯇꯛꯂꯑꯗꯤ ꯁꯤ ꯊꯣꯛꯈꯤꯗ꯭ꯔꯣ ꯅꯪꯅ ꯌꯥꯔꯦ ꯍꯦꯛꯇ ꯅꯪꯒꯤ ꯑꯗꯨꯝꯕ ꯇꯧꯔꯅꯨ ꯃꯊꯪꯗꯩꯗꯤ ꯑꯗꯨꯃꯥꯏꯅ ꯍꯥꯏꯔꯣ ꯍꯥꯏꯕ
ꯐꯇꯣꯛꯑꯒ ꯏꯁꯤꯡꯗ ꯇꯤꯡ ꯊꯣꯛꯑꯒ ꯆꯥꯔꯁꯨ ꯍꯥꯎꯅꯤ
ꯍꯣꯏꯌꯦ ꯑꯗꯣ ꯕꯖꯥꯔ ꯆꯠꯅꯤꯡꯉꯦ ꯑꯩ ꯍꯧꯖꯤꯛ
ꯏꯁ ꯍꯧꯖꯤꯛ ꯕꯖꯥꯔ ꯆꯠꯂꯒ ꯅꯪ ꯑꯅꯤ ꯍꯌꯦꯡ ꯆꯠꯂꯨꯔꯁꯤ ꯏꯕꯦꯝꯃ ꯀꯣꯏꯕ ꯆꯠꯂꯨꯔꯁꯤ ꯃꯣꯏ ꯗꯨꯀꯥꯟ ꯍꯦꯝꯕꯩ ꯗꯨꯀꯥꯟꯗꯣ ꯉꯤꯉꯣꯜ ꯐꯤꯗ ꯆꯠꯂꯨꯔꯖꯦ ꯐꯤ ꯑꯅꯧ ꯑꯅꯧꯕ ꯄꯨꯗꯔꯛꯄꯅꯤ
ꯉꯔꯥꯡ ꯁꯦꯜꯁ ꯇꯧꯖꯥꯠꯔꯣ ꯑꯩ ꯉꯔꯥꯡ ꯅꯠꯇꯦ ꯁꯣꯏꯕꯅꯦ ꯉꯁꯤ ꯍꯥꯌꯒꯦ ꯇꯧꯕ
ꯈꯝꯗꯦ ꯑꯗꯨꯗꯤ
ꯑꯁ ꯆꯠꯂꯗꯤꯅꯦ ꯊꯤꯒꯦꯔ ꯐꯖꯒꯦꯔꯥ ꯗ꯭ꯔꯦꯁꯦ
ꯁꯤꯡꯖꯃꯩꯗ ꯑꯇꯣꯞꯄ ꯗꯨꯀꯥꯟꯗꯤ ꯂꯩ ꯅꯤꯉꯣꯜ ꯐꯤ ꯈꯛꯇ ꯅꯠꯇꯦꯑꯇꯣꯄ ꯁ꯭ꯇꯣꯔꯁꯨ ꯂꯩꯔꯕꯅꯤ
ꯑꯗꯣ ꯆꯥꯎꯗꯤ ꯆꯥꯎꯋꯤꯀꯣ ꯅꯤꯡꯉꯣ ꯐꯤꯒꯤ
ꯆꯥꯎꯥꯋꯦ ꯀꯥ ꯀꯥ ꯈꯥꯏꯗꯣꯛ ꯎꯝ
ꯉꯁꯥꯏꯅꯦ ꯀꯩꯅꯣꯗꯣ ꯃꯤꯅꯥ ꯑꯩꯁꯦ ꯁꯨꯝ ꯑꯃꯗꯣ ꯍꯥꯏꯗꯤ ꯌꯥꯝ ꯀꯩꯅꯣ ꯇꯧꯅꯤꯡꯗꯕ ꯃꯥꯜꯂꯅꯤꯅ ꯑꯩꯁꯦ ꯑꯦꯟꯁꯔꯗ ꯇ ꯐꯣꯟ ꯇꯧꯅꯤꯡꯗꯕ ꯃꯥꯜꯂꯅꯤ ꯍꯥꯏꯔꯦ ꯃꯤꯅꯥꯛꯁꯤꯗ ꯀꯣꯜꯗꯣ ꯇꯧꯔ ꯍꯪꯉꯦꯕꯀꯣ ꯍꯪꯀꯥꯟꯗ ꯃꯣꯏ ꯄꯣꯛꯃꯤꯅꯕ ꯃꯣꯏ ꯁꯤꯁꯦ ꯑꯗꯣ ꯑꯗꯨꯗꯣ ꯃꯥꯁꯨ ꯑꯦꯛꯁꯤꯗꯦꯟ ꯀꯩꯀꯥ ꯇꯧꯔꯦ ꯈꯣꯠꯂꯦꯅ ꯍꯥꯏꯔꯛꯑꯦꯕ ꯑꯜꯗꯨꯒ ꯀꯟ ꯇꯧꯔꯦ ꯃꯣꯏꯁꯦ ꯌꯥꯝ ꯄꯨꯔꯣꯛ ꯈꯣꯡꯖꯤꯟ ꯍꯥꯏꯁꯦ ꯀꯥꯏ ꯂꯩꯒꯦ
ꯄꯨꯔꯣꯛ ꯈꯣꯟꯖꯤꯟ ꯍꯥꯢꯁꯦ ꯌꯥꯏꯔꯤꯄꯣꯛ ꯂꯣꯝꯗ
ꯍꯣꯏ ꯑꯗꯨꯗ ꯌꯨꯝ ꯄꯥꯜꯂꯦ ꯈꯣꯠꯂꯦ ꯇꯧꯔꯛꯑꯦ ꯑꯗꯨꯗꯤ ꯑꯩꯅ ꯑꯗꯨꯗꯩ ꯂꯥꯛꯑꯗꯤ ꯑꯁ ꯂꯥꯞꯄꯦꯅ ꯃꯥꯗꯣ ꯑꯩꯅ ꯑꯝꯇ ꯍꯪꯕꯤꯌꯣ ꯍꯥꯏꯔꯒ ꯑꯁ ꯑꯩ ꯍꯧꯖꯤꯛꯇꯤ ꯁꯪꯉꯣꯢ ꯑꯩ ꯀꯩꯅꯣ ꯑꯦꯁꯥꯏꯟꯃꯦꯟ ꯏꯔꯤꯌꯦ ꯑꯗꯣ ꯍꯣꯔꯦꯟ ꯅꯨꯡꯗꯥꯡ ꯇꯧꯒꯦ ꯍꯥꯏꯔꯒꯅꯦ ꯊꯧ ꯌꯥꯝ ꯂꯩꯩꯁꯟꯕꯒ ꯁꯥꯔꯛꯑꯦ ꯃꯥ ꯑꯩꯁꯨ ꯃꯤꯅꯥꯁ
ꯀꯅꯥꯥꯅꯣꯕ ꯅꯩꯔꯤꯁꯦ ꯎꯃ ꯃꯤꯟꯅꯔꯥꯁ
ꯃꯤꯅꯂꯛꯁꯃꯤꯗꯣ ꯑꯦ ꯑꯩꯅ ꯍꯥꯏꯗꯤ ꯑꯦ ꯇꯧꯗ꯭ꯔꯦ ꯇꯧ ꯇꯧꯗ꯭ꯔꯃꯛꯁꯨ ꯃꯥ ꯑꯩꯗꯣ ꯑꯦꯁꯥꯏꯟꯃꯦꯟꯠ ꯏꯔꯤ ꯉꯍꯥꯛꯇꯪ ꯂꯩꯔ ꯇꯧꯒꯦꯗꯁꯨ ꯍꯥꯏꯔꯛꯑꯣꯕ ꯑꯗꯨꯒ ꯑꯩ ꯍꯣꯔꯦꯟ ꯅꯨꯡꯗꯥꯡ ꯍꯪꯒꯦꯗꯨꯒ ꯍꯌꯦꯡ ꯍꯥꯏꯔꯛꯀꯦꯒ ꯍꯥꯏꯔꯛꯦ ꯍꯥꯏꯕ ꯈꯪꯉꯥꯕ ꯑꯗꯥ ꯑꯩꯗꯣ ꯌꯥꯝ ꯎꯝ ꯈꯜꯂꯥꯁꯦ ꯍꯜꯂꯥꯒꯁꯨ ꯇꯧꯗ꯭ꯔꯦ ꯁꯥꯎꯅꯤꯡꯗꯅ ꯍꯥꯏꯗꯤ ꯌꯥꯝꯅ ꯅꯩꯕ ꯁꯥꯖꯜꯂꯦ ꯍꯥꯏꯕ ꯍꯥꯏꯗꯤ ꯃꯣꯏꯗ ꯇꯧꯒꯦ ꯍꯥꯏꯕꯅꯤꯅ ꯃꯣꯏ ꯅꯣꯟꯖꯔꯣ ꯍꯥꯏꯕ ꯅꯠꯇꯕ ꯃꯣꯏꯅ ꯈꯤꯇꯪ ꯍꯥꯏꯕꯗꯤ ꯑꯦ ꯁꯤꯅꯤ ꯁꯤꯅꯤ ꯍꯥꯏꯔꯛ ꯇꯥꯔꯗꯤ ꯈꯔ ꯐꯩꯗꯅ ꯑꯗꯨ ꯀꯦꯝꯇꯒꯥ ꯍꯥꯏꯔꯛꯇꯥꯕ ꯇꯧꯔꯔꯣꯢ ꯃꯉꯣꯟꯗ ꯍꯪꯁꯨ ꯍꯪꯉꯥꯔꯣꯏ ꯑꯃꯗꯨꯁꯨ ꯍꯪꯉꯥ ꯍꯜꯂꯒ ꯍꯥꯏꯔꯛꯈꯤꯗꯦ ꯑꯃꯨꯛꯇꯪꯅꯦ ꯍꯥꯢꯔꯛꯢꯗꯣ ꯑꯗꯨ ꯍꯪꯉꯥꯔꯣꯏ ꯑꯩꯅ ꯁꯨꯝ ꯀꯣꯏꯍꯪ ꯍꯪꯡꯕ ꯌꯥꯝ ꯇꯜꯂꯦ
ꯎꯝ ꯑꯥ ꯇꯥꯢꯌꯦ
ꯅꯪꯒ ꯉꯥꯁꯥꯏ ꯂꯥꯛꯃꯤꯟꯅꯕ ꯆꯤꯆꯦꯗꯨꯗꯤ
ꯑꯥ ꯀꯔꯤ
ꯅꯪ ꯉꯥꯁꯥꯢ ꯉꯥꯁꯥꯢ ꯂꯥꯛꯃꯤꯟꯅꯔꯝꯕ ꯆꯤꯆꯦ ꯗꯨꯗꯤ
ꯑꯣ ꯃꯉꯥꯁꯥꯢ ꯆꯦꯆꯦ ꯗꯨꯔꯣ
ꯑꯥ
ꯆꯤꯆꯦ ꯀꯩꯗꯧꯋꯦ ꯍꯥꯏꯅꯣ
ꯏꯆꯦ ꯗꯨꯗꯤ ꯀꯩꯅꯣ ꯇꯧꯕ꯭ꯔꯥ ꯀꯅꯥꯒ ꯍꯟꯈꯤꯒꯦ ꯍꯥꯏꯕ
ꯃꯣꯏ ꯕꯕꯥ ꯂꯧꯕ ꯂꯥꯛꯑꯦ
ꯆꯥꯛ ꯂꯧ ꯂꯥꯛꯑꯣꯌꯦ ꯑꯣ ꯑꯁ ꯑꯁ ꯁꯥꯟꯅꯔꯤ ꯃꯣꯢꯒꯤꯔꯣ ꯁꯤꯕꯣ
ꯃꯤꯇꯤꯡ ꯂꯣꯏꯔꯦꯕꯀꯣ ꯑꯗꯨꯒ ꯑꯣ ꯆꯦꯗꯣ ꯕꯥꯗ ꯐꯣꯟ ꯃꯣꯏ ꯕꯕꯥꯗ ꯐꯣꯟ ꯇꯧꯒꯦꯅ ꯇꯧꯔꯦ ꯑꯗꯨꯒ ꯑꯩꯅ ꯆꯦꯆꯦꯅ ꯑꯩꯕꯨꯗ ꯆꯪꯉꯨ ꯍꯥꯏꯕꯅꯦꯕ ꯑꯩꯅ ꯌꯥꯔꯅꯤ ꯆꯦ ꯉꯥꯏꯃꯤꯟꯅꯔꯁꯦ ꯍꯥꯏꯔꯒ ꯏꯕꯥꯅꯤ ꯉꯥꯏꯃꯤꯟꯅꯔꯦ ꯑꯖꯥ ꯋꯥꯔꯤꯁꯦ
ꯍꯣꯏ ꯑꯗꯨꯕꯨꯗꯤ ꯃꯤꯅ ꯃꯤꯅ ꯅꯨꯡꯉꯥꯏꯕ ꯍꯧꯅꯗꯦꯗ ꯍꯥꯏꯕꯗꯤ ꯗꯤꯅꯦ
ꯑ ꯃꯥꯟꯅꯦ
ꯀꯃꯥꯏꯅ ꯊꯝꯂꯝ ꯗꯣꯏꯅꯣ ꯑꯗꯨ ꯅꯪꯁꯨ ꯋꯥꯗꯤ ꯋꯥꯔꯝ ꯅꯪꯂꯨ ꯀꯣꯛ ꯄꯨꯨꯁꯜꯂ ꯆꯪꯉꯛꯑꯣ ꯌꯥꯗꯣ ꯁꯤꯗ
ꯑꯦ ꯑꯥꯗ ꯉꯥꯏꯃꯤꯟꯅꯩꯔ ꯁꯤꯔꯣ ꯆꯤꯆꯦ ꯂꯥꯞꯄ꯭ꯔꯥ ꯌꯝ ꯍꯪꯉꯦꯕꯀꯣ ꯑꯗꯨꯃꯥꯏꯅ ꯅꯣꯏ ꯑꯗꯨꯝ ꯌꯧꯔꯛ ꯑꯅꯤ ꯌꯥ ꯑꯣ ꯑꯗꯨꯗꯤ ꯁꯤꯗ ꯉꯥꯏꯃꯤꯟꯅꯔꯁꯦ ꯌꯥ ꯀꯩꯁꯨ ꯀꯨꯏꯅ ꯅꯨꯡꯉꯥꯏꯗꯦꯗ
ꯎꯝ ꯐꯩꯌꯦ ꯑꯗꯣ ꯑꯩꯖꯦ ꯋꯥꯏꯒꯥ ꯍꯥꯏꯕꯗꯨꯗ ꯑꯗꯨꯃꯥꯏꯅ ꯍꯥꯏꯕꯗꯤ ꯊꯕꯛ ꯑꯃ ꯇꯧꯈꯤꯕꯅ ꯐꯕꯅꯤ ꯃꯇꯝꯁꯦ ꯎꯝ ꯃꯆꯦ ꯆꯝꯆꯦ ꯑꯗꯨꯅꯔ
ꯎꯝ ꯅꯪ ꯀꯣꯂꯦꯖꯁꯤꯗ ꯇꯝꯕ ꯕꯦꯠ ꯇꯝꯕ ꯈꯣꯠꯄ ꯑꯗꯨ ꯂꯣꯏꯔꯒ ꯁꯤ ꯇꯝꯕꯒꯗꯕꯗꯤ ꯈꯣꯠꯀꯗꯕꯅꯦ ꯋꯥꯔꯤ ꯌꯥꯝ
ꯆꯤꯆꯦ ꯑꯗꯨꯗꯤ ꯕꯤ ꯕꯤꯑꯦꯠꯀꯤ ꯂꯥꯏꯟ ꯄꯥꯝꯕ ꯃꯥꯜꯂꯦ ꯃꯥ ꯍꯥꯏꯗꯤ ꯑꯣꯖꯥꯒꯨꯝꯕ ꯄꯥꯝꯕ ꯃꯥꯜꯂꯦ
ꯑꯩꯁꯨꯅꯦ
ꯑꯗꯨ ꯑꯩ ꯑꯣꯖꯒꯤ ꯂꯥꯏꯟꯁꯦ ꯑꯩ ꯄꯥꯝꯃꯤꯗꯣꯉꯥꯏ ꯀꯩꯅꯣ ꯇꯧꯔꯣꯏꯗꯅꯤꯅ ꯑꯩ ꯈꯟꯗ꯭ꯔꯦꯗ ꯍꯧꯖꯤꯛ
ꯃꯥꯅꯦ ꯍꯥꯏꯁꯦꯀꯣ ꯁꯨꯑꯦ ꯑꯥ ꯑꯗꯨꯝ ꯐꯪꯉꯦ ꯁꯤꯅꯦ ꯍꯥꯏꯗꯤ ꯁꯨꯡꯂꯦꯞ ꯂꯦꯞꯄ ꯇꯕꯤꯗ ꯃꯈꯥ ꯑꯗꯨꯝ ꯇꯝꯊꯔꯛꯗꯤꯅꯦ ꯐꯪꯉꯦ ꯗꯨꯝ ꯃꯅꯦ ꯍꯥꯏꯁꯤ ꯇꯝꯗꯧ ꯑꯣꯌꯦ
ꯆꯨꯝꯃꯦ ꯑꯗꯨ ꯐꯪꯕꯕꯨꯗꯤ ꯀꯩꯗꯧ ꯕꯩꯗꯤ ꯐꯪꯉꯣꯏ ꯑꯗꯨ ꯑꯣꯏ ꯇꯔꯒꯁꯨ ꯆꯤꯆꯦ ꯑꯗꯨꯗꯤꯅꯦ ꯌꯦꯡꯕꯗ ꯌꯥꯗꯦꯅꯦ ꯅꯪꯕꯣ ꯃꯤꯒꯤ ꯈꯣꯠꯅꯕꯒꯤ ꯃꯃꯤ ꯑꯃ ꯃꯒꯤ ꯁꯛꯇꯨꯗ ꯇꯥꯏ ꯍꯥꯏꯕ ꯌꯥꯗꯦ ꯉꯁꯥꯏ ꯃꯥꯅ ꯉꯥꯡꯊꯣꯔꯛꯏꯕ ꯑꯗꯒꯤ ꯃꯥ ꯀꯩ ꯀꯥ ꯑꯗꯨꯗꯅꯦ ꯂꯥꯏꯔꯤꯛꯁꯦ ꯑꯝꯇ ꯂꯨ ꯉꯥꯡꯗꯦ ꯂꯥꯏꯔꯤꯛ ꯂꯨꯅ ꯉꯥꯡꯉꯛꯇ꯭ꯔꯤꯕ ꯃꯤꯁꯦ ꯍꯦꯛꯇ ꯃꯥ ꯌꯨꯛ ꯍꯩꯇ ꯇꯥꯔꯒꯁꯨꯅꯦ ꯃꯥꯅ ꯉꯥꯡꯉꯛꯏꯗꯨꯅꯗꯤ ꯍꯣꯠꯅꯩ ꯍꯥꯏꯕꯒꯤ ꯃꯃꯤꯗꯨꯅꯦ ꯃꯉꯣꯟꯗ ꯐꯪꯉꯤꯗꯣ
ꯃꯥꯟꯅꯦ ꯍꯣꯠꯅꯩ ꯑꯣꯖꯥꯗꯒꯁꯦ ꯄꯪꯀꯧꯗ ꯀꯧ ꯍꯣꯏ ꯍꯣꯏ ꯍꯣꯏ ꯍꯣꯏ ꯍꯣꯏ